ꯍꯜꯂꯣ ꯍꯣꯏ ꯍ ꯇꯥꯏ ꯇꯥꯏ
ꯉꯁꯥꯏꯒꯤ ꯋꯥꯔꯤꯗꯣ ꯑꯝꯇ ꯀꯟꯇꯤꯅꯤ꯭ꯌꯨ
ꯍꯣꯏ ꯍꯣꯏ ꯇꯧꯁꯤ ꯇꯧꯁꯤ ꯅꯪꯅ ꯈ꯭ꯋꯥꯏꯗꯒꯤ ꯂꯁꯦꯕꯀꯣ ꯑꯣ ꯌꯥꯝꯝꯕꯅ ꯀꯗꯥꯏꯗꯥ
ꯑ ꯑꯥ ꯗꯦꯜꯂꯤꯗ ꯍꯧꯖꯤꯛ ꯑꯩꯈꯣꯏ ꯆꯤꯆꯦꯒꯅꯦ
ꯑ ꯑꯣ ꯐꯔꯦ ꯁꯦꯆꯦꯗꯤ ꯌꯨꯝ ꯄꯥꯟꯒ ꯂꯩꯕ
ꯑ ꯑꯨꯝ ꯄꯂꯒ ꯂꯩ ꯑꯪ ꯭ꯔꯗꯔ ꯏꯩꯅꯣ
ꯑꯣ ꯐꯔꯦ ꯐꯔꯦ ꯑꯗꯨꯗꯤ ꯑꯣꯏꯗꯦꯗ ꯑꯣꯏꯗꯦ
ꯑꯗꯨꯝ ꯄꯩꯁꯥ ꯇꯥꯟꯕꯁꯤꯁꯨ ꯑꯩ ꯑꯩꯁꯨ ꯄꯩꯁꯥ ꯌꯥꯝ ꯇꯥꯅꯤꯡꯕꯅꯦ ꯑꯩꯗꯤ ꯑꯇꯩ ꯇꯥꯅꯤꯡꯗꯦ ꯂꯥꯏꯔꯤꯛꯇ ꯑꯣꯏꯅꯀꯣ ꯑꯣꯖꯥ ꯑꯣꯖꯥꯒ ꯀꯣꯆꯤꯡꯒꯨꯝꯕꯁꯦ ꯑꯁꯤꯅ ꯇꯥꯅꯤꯡꯉꯤ ꯑꯣꯖꯥ ꯑꯣꯖꯥ ꯑꯣꯏꯕꯁꯦ ꯑꯩꯉꯣꯟꯗ ꯍꯔꯥꯎꯕ
ꯑꯥ ꯑꯥ ꯑꯣ ꯑꯗꯨꯗꯤ ꯌꯥꯝ ꯐꯩꯌꯦꯅꯦ ꯍꯥꯏꯗꯤ ꯀꯣꯆꯤꯡ ꯀꯣꯆꯤꯡ ꯔ ꯀꯣꯆꯤꯡ ꯁꯦꯟꯇꯔ ꯅꯠꯇ꯭ꯔꯁꯨ ꯇ꯭ꯌꯨꯁꯟ ꯇ꯭ꯋꯨꯤꯁꯟ ꯁꯦꯟꯇꯔ ꯍꯥꯡꯉꯒ ꯇꯧꯕ ꯌꯥꯏꯌꯦꯅ
ꯎꯝ ꯑꯣꯖꯥ ꯑꯣꯏꯕꯁꯦ ꯑꯃꯔꯣꯝꯗ ꯐꯩ ꯍꯥꯏꯕꯗꯤ ꯑ ꯄꯩꯁꯥꯒꯤ ꯅꯠꯇꯕ ꯀꯣ ꯄꯩꯁꯥ ꯄꯩꯁꯥꯗꯤ ꯌꯥꯝꯗꯤ ꯁꯪꯕ ꯅꯠꯇꯦ ꯑ ꯌꯥꯝꯗꯤ ꯑ ꯀꯩꯅꯣ ꯇꯧꯕ ꯅꯠꯇꯦ ꯑꯗꯨ ꯑꯣꯏꯔꯁꯨ ꯑꯩꯅ ꯈꯪꯕꯗꯣ ꯏꯁꯇꯨꯗꯦ ꯅ ꯈꯪꯍꯟꯅꯤꯡꯕ ꯑꯉꯥꯡꯁꯤꯡꯅ ꯈꯪꯍꯟꯅꯤꯡꯕ ꯑꯗꯨꯒ ꯑꯃꯔꯣꯝꯗꯅ ꯏꯁꯇꯨꯗꯦꯟꯒ ꯏꯟꯇꯔꯦꯛꯁꯟ ꯇꯧꯕꯁꯦ ꯑꯁꯤꯁꯦ ꯌꯥꯝ ꯌꯥꯝ ꯅꯨꯡꯉꯥꯏꯌꯦ
ꯑꯣ ꯑꯗꯨꯒ ꯑꯩꯈꯣꯏꯅ ꯇꯛꯄꯗ ꯃꯣꯏꯅ ꯒ꯭ꯌꯥꯟ ꯇꯥꯔꯛꯄ ꯄꯗ ꯌꯥꯝꯅꯁꯨ ꯅꯨꯡꯉꯥꯏ ꯍꯔꯥꯎꯕ ꯊꯣꯛꯄꯅꯤꯅꯦ ꯑ
ꯎꯝ ꯑꯩꯈꯣꯏꯅ ꯌꯨꯝꯗꯒꯤ ꯌꯥꯝ ꯀꯩꯅꯣ ꯑ ꯅꯪ ꯀꯔꯤ ꯍꯥꯏꯗꯣꯏꯅꯣ ꯃꯨꯠ ꯑꯣꯐ ꯑꯣꯏꯔꯒꯅꯦ ꯁꯥꯎꯅꯤꯡ ꯔꯒ ꯂ‌ꯥꯎ ꯂꯥꯛꯑꯁꯨ ꯑꯗꯨꯝ ꯁ꯭ꯀꯨꯜ ꯌꯧꯔꯗꯤ ꯏꯁꯇꯨꯗꯦꯟ ꯎꯔꯗꯤ ꯑꯗꯨꯝ ꯍꯔꯥꯎꯕ ꯑ ꯐꯥꯎꯕꯅꯤ
ꯑꯥ ꯑꯗꯨ ꯌꯥꯝꯅ ꯐꯩ ꯍꯥꯏꯗꯤ ꯑꯩꯈꯣꯏꯗꯤ ꯌꯥꯝꯅ ꯂꯦꯖꯤ ꯑꯣꯏꯕꯅꯤꯅꯅꯦ ꯌꯥꯝꯅ ꯇꯥꯛꯅꯤꯡꯗꯦ ꯍꯥꯏꯕ
ꯑꯗꯨꯝ ꯇꯥꯡꯅꯤꯡꯂꯛꯀꯅꯤꯒ ꯍꯥꯟꯅ ꯍꯥꯟꯅ ꯑꯗꯨꯝ ꯎꯝ ꯇꯥꯅꯤꯡꯉꯗꯤ ꯑ ꯇꯥꯛꯒꯗꯤ ꯑꯗꯨꯝ ꯇꯥꯛꯅꯤꯡꯕ ꯐꯥꯎꯕꯅꯤ
ꯑꯗꯨꯒ ꯍꯧꯖꯤꯛꯇꯤ ꯇ꯭ꯨꯏꯁꯟꯒꯨꯝꯕ ꯇꯧꯗ꯭ꯔꯦ ꯂꯧꯗ꯭ꯔꯦ
ꯍꯣꯏ ꯇꯧꯗꯦ ꯏꯃꯥꯟꯅꯕ ꯑꯃ ꯇꯧꯁꯦ ꯇꯧꯁꯦꯅ ꯍꯥꯏꯕꯅꯦ ꯃꯐꯝꯗꯣ ꯃꯣꯏꯒꯤ ꯃꯐꯝ ꯍꯧꯖꯤꯛ ꯈꯔ ꯂꯥꯞꯄ ꯑꯗꯨꯒꯤ
ꯑꯣ ꯅꯣꯏ ꯅꯣꯏ ꯔꯦꯟꯗ ꯂꯩꯕ꯭ꯔꯥ ꯅꯠꯇ꯭ꯔꯒ ꯅꯣꯏ ꯌꯨꯝꯗ ꯂꯩꯕ꯭ꯔꯥ ꯍꯧꯖꯤꯛ
ꯑꯣ ꯃꯅꯦ
ꯍꯥꯏꯗꯤ ꯑ ꯎ ꯅꯃꯥꯟꯅꯕ ꯂꯩꯔꯗꯤ ꯅꯕꯥꯅꯤ ꯄꯨꯜꯂꯒ ꯇꯨꯏꯁꯟ ꯁ‌ꯦꯟ ꯇꯔ ꯍꯥꯡꯉꯗꯤ ꯌꯥꯝꯅ ꯐꯥꯔꯦ
ꯑꯥꯎ ꯑꯥꯎ ꯐꯩ ꯌꯥꯏ
ꯎꯝ
ꯑꯗꯨ ꯃꯣꯏꯒꯤ ꯑꯗꯨꯝ ꯃꯣꯏꯒꯤ ꯌꯨꯝꯁꯦ ꯑꯅꯧꯕꯅꯦꯕ ꯑꯅꯧꯕꯗꯣ ꯁꯥ ꯁꯥꯕ ꯂꯣꯏꯗ꯭ꯔꯕ ꯁꯥꯕꯁꯨ ꯂꯣꯏꯗ ꯑꯗꯒꯤ ꯑꯗꯨ ꯑꯁꯤꯗꯒꯤ ꯑꯗꯨꯝ ꯌꯥꯝ ꯅꯛꯄꯁꯨ ꯅꯠꯇ‌ꯦ ꯑꯗꯨꯒ ꯍꯧꯖꯤꯁꯦ ꯀꯃꯥꯏꯟ ꯇꯧꯕ ꯖꯥꯠꯂꯥ ꯏꯃꯥꯟꯅꯕ ꯑꯃꯅ ꯃꯣꯏ ꯑꯩꯈꯣꯏ ꯑꯝ ꯑꯍꯨꯝꯁꯦ ꯇꯧꯁꯤꯔꯥ ꯅ ꯃꯥꯅ ꯍꯥꯏꯕ ꯑꯗꯨ ꯏꯃꯥꯟꯅꯕ ꯑꯃꯗꯨꯗꯤ ꯃꯗꯨꯗꯤ ꯍꯧꯖꯤꯛ ꯍꯧꯖꯤꯛ ꯑꯁꯤ ꯖꯨꯂꯥꯏ ꯖꯨꯂꯥꯏ ꯂꯥꯁ ꯋꯤꯛ ꯖꯨꯂꯥꯏ ꯂꯥꯁ ꯋꯤꯛꯀꯨꯝꯕꯗ ꯃꯥꯁꯦ ꯐꯤꯖꯤꯀꯦꯜ ꯇꯦꯁ ꯆꯠꯀꯗꯕ ꯑꯗꯨ ꯐꯤꯖꯤꯀꯦꯜ ꯇꯦꯁꯇꯨ ꯉꯝꯃꯗꯤ ꯃꯥ ꯑꯗꯨꯝ ꯊꯕꯛꯆꯠꯈ꯭ꯔꯅꯦꯕ ꯑꯗꯨꯒ ꯑꯩ ꯑꯩꯁꯨ ꯇꯝꯕ ꯉꯝꯗꯦ ꯑꯗꯨ ꯊꯣꯛꯇ꯭ꯔꯗꯤ ꯗꯨꯝ ꯇꯧꯕꯁꯨ ꯌꯥꯏ
ꯑꯣ ꯍꯣꯏ ꯕ꯭ꯔꯥꯗꯔꯁꯨ ꯍꯧꯖꯤꯛꯇꯤ ꯑꯦꯛꯖꯥꯝ ꯄ꯭ꯔꯤꯄꯦꯔꯦꯁꯟ ꯇꯧꯕꯅꯤꯅꯅꯦ
ꯍꯣꯏ
ꯎꯝ
ꯑꯗꯨꯅꯦ
ꯕ꯭ꯔꯗꯔꯒꯤꯗꯤ ꯃꯤ ꯀꯌꯥꯅꯣ ꯌꯨꯝꯗ
ꯎ ꯃꯔꯤꯅꯤ
ꯃꯔꯤ
ꯑꯅꯤ ꯑꯅꯤ
ꯑ ꯅꯪꯅ ꯑꯍꯟ
ꯑ ꯂꯥꯁ ꯁꯦꯀꯦꯟ ꯎꯝ ꯑ ꯀꯔꯤ ꯐꯒꯁꯇ ꯃꯅ ꯅꯪꯒꯦ
ꯑꯗꯦ ꯁꯤꯜꯆꯥꯥꯏꯗ ꯁꯤꯜꯆꯔꯗ ꯒꯨꯔꯨ ꯆꯔꯥꯟꯗ ꯈꯪꯕ꯭ꯔꯥ
ꯑꯣ ꯈꯪꯗꯦ ꯑꯩ ꯑꯩꯁꯨ ꯑꯁꯨꯝ ꯑꯁꯣꯝꯅ ꯑꯦꯛꯖꯥꯝ ꯊꯕꯣ ꯆꯂꯦ ꯑꯃꯔꯛ ꯑꯍꯨꯝ
ꯑꯣ ꯀꯥꯏꯗ ꯁꯤꯜꯆꯗꯔꯣ ꯑꯁꯝꯗ ꯑꯁꯥꯝꯗ ꯑꯣ ꯑꯣ ꯑꯣ ꯑꯣ ꯑ
ꯍꯧ ꯕꯖꯥꯔ ꯃꯦꯟ ꯕꯖꯥꯔꯗ ꯍꯣꯇꯦꯜ ꯂꯩꯌꯦ ꯑꯗꯨꯒ ꯝ ꯊꯥꯕ ꯆꯛꯄ
ꯑꯗꯨꯅ ꯀꯩꯒꯤꯅꯣ ꯍꯥꯏꯗꯤ ꯕꯤ ꯑꯦꯁ ꯁꯤꯗ ꯕꯣꯠꯇꯅꯤ ꯂꯧꯔꯒ ꯑꯦꯝ ꯑꯦꯁ ꯁꯤꯗ ꯁꯣꯁꯤꯌꯣꯂꯣꯖꯤꯗ ꯑꯣꯏꯔꯤꯁꯦ
ꯑꯩ ꯀꯩꯅꯣ ꯇꯧꯕ ꯀꯝꯄꯤꯇꯤꯇꯤꯞ ꯑꯦꯛꯖꯥꯝ ꯂꯧꯔꯒꯦꯅ ꯑ ꯇꯧꯔꯒꯦꯅ ꯎꯝ ꯃꯁꯇꯔ ꯇꯧꯗꯕ
ꯑꯣ ꯕꯣꯇꯅꯤꯁꯨ ꯅꯨꯡꯉꯥꯏꯕ꯭ꯔꯣ
ꯑꯗꯨꯝ ꯅꯨꯡꯉꯥꯏꯌꯦ ꯅꯨꯡꯉꯥꯏꯕꯗꯤ ꯅꯨꯡꯉꯥꯏ ꯇꯅꯧꯗ ꯂꯩꯗꯕ
ꯑꯣ ꯑꯣ ꯑꯩꯖꯤ ꯕꯣꯇꯅꯤ ꯁꯦ ꯂꯨ ꯅꯥꯝ ꯍꯥꯏꯗꯤ ꯄ꯭ꯂꯥꯟꯒꯤ ꯀꯔꯤ ꯀꯔꯤꯅꯣ ꯃꯃꯤꯡ ꯂꯩꯌꯦꯅ ꯏꯁꯄꯦꯁ ꯁꯥꯏꯟꯇꯤꯐꯤꯛ ꯅꯦꯝꯒꯨꯝꯕ ꯂꯩꯕꯗꯣ ꯃꯗꯨ ꯌꯥꯝ ꯂꯨꯋꯦ
ꯍꯣꯏ ꯑꯩꯁꯨ ꯑꯗꯨꯝ ꯏꯟꯇꯔꯦꯁ ꯄꯥꯝꯗꯤ ꯄꯥꯝꯕꯅꯤ ꯑꯩꯒꯤ ꯁꯕꯖꯦꯛꯁꯦ
ꯑꯣ
ꯑꯗꯨꯒ ꯍꯥꯟꯅꯗꯤ ꯀꯩꯅꯣꯗ ꯑꯦꯝ ꯌꯨꯗꯒ ꯑꯦꯁ ꯇꯤꯒꯤ ꯁꯤꯠ ꯌꯥꯝꯗꯦꯗ ꯁꯚꯦꯟ ꯄꯥꯔꯁꯦꯟ ꯈꯛꯇꯅꯤ ꯑꯗꯨ ꯃꯇꯝꯗ ꯑꯗꯨ ꯃꯇꯝꯗ ꯌꯥꯝ ꯋꯥꯏꯑ ꯃꯥꯁꯇꯔ ꯇꯧꯕꯁꯦ ꯃꯣꯊꯣꯛ ꯇꯧꯕꯁꯦ ꯌꯥꯝ ꯋꯥꯏ
ꯑꯣ ꯑꯣ
ꯍꯧꯖꯤꯛꯅ ꯊꯥꯔꯇꯤ ꯊ꯭ꯔꯤ ꯄꯥꯔꯁꯦꯟ ꯂꯩꯕꯕꯨ ꯋꯥꯅꯤ ꯑꯃꯤꯛ ꯁꯚꯦꯟ ꯄꯥꯔꯁꯦꯟꯅꯕ ꯑꯦꯁ ꯇꯤꯒꯤ ꯑꯗꯨꯅ ꯑꯦꯁ ꯇꯤꯁꯦ ꯌꯥꯝꯅ ꯇꯧꯕ ꯉꯝꯗꯦ
ꯑꯣ ꯍꯥꯏꯗꯤ ꯊꯥꯔꯇꯤ ꯊ꯭ꯔꯤ ꯄꯥꯔꯁꯦꯟ ꯍꯥꯏꯗꯤ ꯀꯔꯤꯅꯣ
ꯎꯝ ꯁꯤꯠꯁꯦ
ꯔꯤꯖꯔꯚꯦꯁꯟ
ꯍꯣꯏ ꯁꯤ ꯔꯤꯖꯥꯔꯕꯦꯁꯟꯁꯦ ꯑꯦꯁ ꯇꯤꯒꯤ ꯑꯣꯏꯅ
ꯑꯣ ꯑꯣ ꯑꯣ ꯎꯝ ꯑꯗꯨ ꯍꯟꯗꯛꯇꯤ ꯌꯥꯝꯃꯤꯅꯦ ꯎꯝ ꯎꯝ ꯎꯝ ꯍꯥꯏꯗꯤ ꯅꯣꯏ ꯃꯇꯝꯗ ꯁꯚꯦꯟ ꯈꯛꯇ ꯑꯣꯏꯔꯗꯤ ꯍꯟꯗꯛ ꯐꯔꯤ ꯊ꯭ꯔꯤ ꯀꯥꯔꯦ ꯍꯥꯏꯒꯗꯥꯏꯅꯦ
ꯑꯗꯨꯝ ꯇꯧꯒꯦ ꯍꯥꯏꯔꯗꯤ ꯐꯖꯅ ꯑꯗꯨꯝ ꯇꯧꯕ ꯌꯥꯔꯕꯅꯤ ꯇꯪꯕ꯭ꯔꯗꯤ
ꯑꯩꯈꯣꯏ ꯀꯣꯂꯦꯖꯇꯁꯨꯅꯦ ꯑꯩꯈꯣꯏ ꯑꯩꯈꯣꯏ ꯆꯪꯕ ꯃꯇꯝꯗꯗꯤ ꯑꯩꯈꯣꯏ ꯑꯦꯁ ꯇꯤꯒꯤ ꯆꯪꯉꯦꯕꯀꯣ ꯑ ꯑꯗꯨꯒ ꯍꯟꯗꯛ ꯌꯨꯅꯤꯚꯔꯁꯤꯇꯤ ꯑꯣꯟꯈꯤꯕꯅꯤ ꯃ ꯕꯒꯤ
ꯎꯝ
ꯎ ꯃꯅꯤꯄꯨꯔꯗ ꯂꯥꯛꯄ ꯃꯤꯁꯤꯡꯗꯣ ꯑꯦꯁ ꯇꯤ ꯀꯣꯇꯥꯗ ꯎ ꯆꯪꯕ ꯌꯥꯗꯦꯌꯦ ꯃꯣꯏ ꯖꯦꯅꯔꯦꯜ ꯀꯦꯇꯒꯣꯔꯤꯗ ꯆꯪꯒꯅꯤꯅ ꯑꯗꯨꯅ ꯃꯤ ꯃꯌꯥꯝ ꯍꯟꯗꯛ ꯑꯦꯗꯃꯤꯁꯟ ꯐꯪꯗ꯭ꯔꯦ
ꯑꯣ ꯖꯅꯔꯦꯜꯗ ꯆꯪꯉꯦ ꯅꯪꯗꯤ
ꯑ ꯑꯩ ꯑꯩ ꯑꯩ ꯃꯇꯝꯗꯨꯗꯤ ꯀꯣꯂꯦꯖ ꯑꯣꯏꯕꯅꯤꯅꯅꯦ ꯑꯦꯐꯤꯂꯤꯦꯇꯦꯠ ꯑꯣꯏꯕꯒꯤ ꯑꯩꯈꯣꯏꯒꯤꯗꯤ ꯑꯦꯁ ꯇꯤꯒꯤ ꯄꯥꯔꯁꯦꯟꯇꯦꯖꯇꯒꯤ ꯑꯗꯨꯝ ꯆꯪꯉꯦꯕꯀꯣ ꯑꯗꯨꯒ ꯃꯣꯏ ꯍꯟꯗꯛꯇꯤ ꯃꯤ ꯃꯌꯥꯝ ꯑꯩꯠꯇꯤ ꯄꯔꯦꯟꯇ ꯐꯪꯉꯁꯨ ꯃꯣꯏ ꯑꯦꯗꯃꯤꯁꯟ ꯐꯪꯗꯦ ꯍꯟꯗꯛꯇꯤ
ꯎꯝ ꯑꯣ ꯎꯝ ꯑꯦꯠꯃꯤꯁꯟ ꯇꯧꯕꯁꯤꯁꯨ ꯑꯁ ꯌꯥꯝ ꯂꯨꯈ꯭ꯔꯦꯗ ꯀꯩꯅꯣ ꯑ ꯑꯐꯕ ꯀꯣꯂꯦꯖ ꯗ ꯑꯣꯏꯔꯁꯨ ꯂꯩ ꯑꯗꯨꯝ ꯍꯣꯏ ꯄꯤꯁꯤ ꯈꯛꯇ ꯑꯗꯨꯝ ꯌꯦꯡꯉꯦ
ꯑꯗꯨꯅꯦ ꯄꯤ ꯁꯤ ꯈꯛꯇ ꯌꯦꯡꯉꯦ ꯍꯣꯏ ꯑꯦꯟꯇ꯭ꯔꯥꯟ ꯇꯦꯁꯁꯨ ꯇꯧꯗꯦ
ꯎꯝ
ꯁꯤꯕꯨꯗꯤꯗꯤ ꯊꯥꯏ ꯑꯗꯨꯁꯨ ꯎꯝ ꯅꯍꯥꯟ ꯁꯤ ꯋꯤꯗꯤ ꯇꯥꯏꯠꯇꯇ ꯐꯣꯔꯝꯗ ꯇꯧꯕ ꯃꯤꯁꯤꯡꯗꯤ ꯑꯁ ꯑꯦꯗꯃꯤꯁꯟ ꯐꯪꯗꯕ ꯃꯤ ꯊꯝ ꯂꯩꯌꯦ
ꯎꯝ
ꯑꯗꯨꯒ ꯁꯤ ꯌꯨ ꯇꯤꯒꯤ ꯃꯥꯔꯛꯁꯨ ꯂꯤꯛꯑꯦꯅ ꯑꯗꯨꯅ ꯃꯣꯏ ꯅꯤ ꯏꯁꯥꯒꯤ ꯐꯪꯗꯗ
ꯑꯣ ꯑꯗꯨ ꯗꯤ ꯅꯪ ꯑꯁꯣꯝꯗ ꯆꯠꯄꯁꯦ ꯀꯔꯤ ꯂꯝꯕꯤ ꯆꯠꯄ꯭ꯔꯣ
ꯑꯩꯈꯣꯏ ꯖꯤꯔꯤ ꯖꯤꯔꯤ ꯁꯥꯏꯠꯇ
ꯑꯗꯨ ꯀꯩꯅꯣꯗ ꯃꯣꯍꯣꯔ ꯃꯣꯍꯣꯔ ꯔꯣꯠꯇꯣ ꯑꯗꯨ ꯆꯠꯄ ꯌꯥꯔꯕ
ꯑꯩꯈꯣꯏꯗꯤꯅꯦ ꯃꯗꯨ ꯁ꯭ꯥꯏꯗ ꯆꯠꯇ꯭ꯔꯤ
ꯔꯦꯡꯄꯡ ꯔꯣꯝꯗ ꯀꯩꯅꯣ ꯔꯣꯝꯗ ꯆꯠꯄ꯭ꯔꯥ ꯀꯩꯅꯣ ꯁꯥꯡꯗ꯭ꯔꯝ
ꯇꯃꯦꯡꯂꯣꯡꯗꯒꯤ ꯆꯠꯂꯒ ꯀꯩꯅꯣ ꯀꯩꯐꯨꯟꯗꯥꯥꯏꯁꯨ ꯌꯥꯎꯔꯤꯅꯤ ꯅꯤ ꯁꯦꯟꯗꯣꯡ ꯇꯁꯨ ꯌꯥꯎꯔꯅꯤ ꯈꯣꯡꯁꯥꯡꯁꯨ ꯌꯥꯎꯔꯅꯤ
ꯍ ꯍꯣꯏ ꯈꯣꯡꯁꯥꯡꯗꯒ ꯑꯗꯨꯝ ꯆꯠꯄꯅꯦ ꯍ ꯍꯣꯏ ꯑꯗꯨꯗꯤ ꯑꯣ ꯑꯣ ꯑꯩꯗꯤ ꯑꯁꯥꯝ ꯊꯝꯕ ꯂꯝꯕꯤ ꯂꯩꯕ꯭ꯔꯥꯖꯥꯠꯂꯥꯅ ꯈꯟꯕ
ꯑ ꯅꯣꯡꯕꯥ ꯅꯣꯡꯕꯥ ꯔꯣꯗꯠꯇꯣ ꯅꯨꯡꯕꯥꯒꯤ ꯂꯝꯕꯤꯗ ꯆꯠꯂꯦ
ꯑꯣ ꯁꯤꯜꯆꯔꯁꯨ ꯂꯩꯕ ꯅꯨꯡꯉꯥꯏꯒꯅꯤ
ꯍꯥꯥ ꯁꯤꯜꯆ ꯁꯥꯕꯅ ꯁꯥꯕꯅ ꯍ
ꯎꯝ ꯑꯩꯗꯤ ꯑꯁꯣꯝꯗ ꯂꯩꯅꯤꯡꯏ ꯂꯩꯅꯤꯡꯉꯤ ꯒꯨꯍꯥꯇꯤꯒꯁꯤꯜꯁꯔꯒꯨꯝꯕꯁꯦ ꯒꯨꯍꯥꯇꯤꯃꯨꯛ ꯅꯠꯇ꯭ꯔꯁꯨ ꯀꯣꯒꯨꯍꯥꯇꯤꯃꯨꯛ ꯅꯠꯇ꯭ꯔꯁꯨ ꯁꯤꯜꯆ ꯁꯔꯁꯦ ꯑꯗꯨꯝ ꯂꯩꯅꯤꯡꯕ ꯐꯥꯎꯋꯦ
ꯑꯣꯏ ꯍꯥꯏꯔꯣ
ꯍꯣꯏ ꯂꯩꯅꯤꯡꯉꯦꯕ ꯂꯩꯅꯤꯡꯕ ꯐꯥꯎꯋꯦꯕ ꯑꯗꯨꯝ ꯀꯩꯅꯣ ꯑꯣꯏꯔꯦꯗꯅ ꯑꯗꯨꯝ ꯁꯦꯟꯇꯔ ꯑꯣꯏꯔꯦꯕ ꯃꯐꯝꯗꯣ ꯆꯥꯏꯑꯕ
ꯑ ꯑꯗꯨꯅꯤ ꯑꯗꯨꯅꯤ ꯍꯥꯏꯗꯤ ꯂ ꯌꯥꯝꯅ ꯀꯣꯅꯦꯛ ꯑꯣꯏꯕꯗꯣ
ꯍꯣꯏ
ꯎꯝ
ꯎꯝ ꯏꯖꯝ ꯊꯥꯒꯦ ꯍꯥꯏꯔꯁꯨ ꯁꯤꯇꯔꯗ ꯆꯠꯂꯦ
ꯑꯗꯨꯅꯤ ꯑꯩꯈꯣꯏꯁꯨ ꯂꯥꯁ ꯇꯥꯏꯝ ꯑꯦꯁ ꯑꯦ ꯁꯤ ꯖꯤꯗꯤ ꯇ꯭ꯔꯥꯏ ꯇꯧꯋꯦꯕꯀꯣ ꯑꯗꯨꯅ ꯑꯩꯈꯣꯏ ꯑꯩꯈꯣꯏꯁꯨꯆꯔ ꯂꯩꯕꯅꯤꯅ ꯑꯗꯨꯝ ꯇꯤꯆꯔꯗ ꯁꯦꯟꯇꯔ ꯇꯥꯔꯦ ꯁꯣꯅꯥꯏ ꯔꯣꯗꯠꯇ
ꯑꯣ ꯑꯣ ꯑꯩ ꯑꯩꯈꯣꯏꯁꯨ ꯁꯨꯅꯥꯏꯔꯣ
ꯑꯥ ꯑꯣꯏꯔꯝꯃꯅꯤ ꯃꯣꯏ ꯕꯤꯜꯗꯤꯡ ꯑꯃ ꯁꯦꯟꯇꯔ ꯑꯃ ꯂꯩꯕꯗ
ꯍꯣꯏ ꯍꯣ ꯍꯣꯏ ꯂꯝꯕꯤ ꯍꯦꯛ ꯍꯣꯏ ꯑꯣ ꯆꯨꯝꯃꯦ ꯆꯨꯝꯃꯦ ꯂꯝꯕꯤ ꯍꯦꯛ ꯃꯅꯥꯛꯛꯇ ꯑꯃ ꯂꯩꯕꯗꯣ
ꯑ
ꯄꯟ꯭ꯔꯥꯏꯁꯥꯏꯇꯀꯣ ꯍꯣꯏ ꯑꯗꯨꯅꯦ ꯁꯨꯝ
ꯑꯩꯈꯣꯏ ꯀꯣꯂꯦꯖꯁꯨ ꯌꯥꯝꯅ ꯂꯥꯞꯄꯗꯤ ꯅꯠꯇꯦꯗ
ꯎꯝ ꯑꯣ ꯑꯗꯨꯗꯤ ꯍꯤꯟꯗꯤ ꯌꯥꯝ ꯍꯩꯔꯝꯃꯣꯏꯅꯤ
ꯎꯝ ꯍꯤꯟꯗꯤ ꯈꯪꯗꯦ ꯍꯣꯏ ꯕꯦꯡꯒꯣꯂꯤꯁꯨ ꯈꯪꯗꯦ ꯍꯤꯟꯗꯤꯁꯨ ꯈꯪꯗꯦ ꯑꯗꯨꯅ ꯃꯤ ꯃꯤ ꯂꯣꯏꯅꯃꯗꯤ ꯑꯩ ꯑꯩꯉꯣꯟꯗ ꯌꯥꯝꯅ ꯋꯤꯛ ꯋꯤꯛ ꯑꯣꯏ ꯍꯦ
ꯑꯁꯝꯕꯤ ꯁꯨ ꯉꯥꯡꯗꯅꯀꯣ
ꯑꯥ ꯍꯥꯏꯗꯤ ꯃꯣꯏ ꯁꯤꯜꯆꯔꯗ ꯃꯤ ꯂꯩꯕ ꯃꯤꯁꯤꯡꯗꯤ ꯕꯦꯡꯒꯣꯂꯤ ꯉꯥꯛꯇ ꯉꯥꯡꯉꯦꯕ
ꯑꯣ ꯑꯩ ꯑꯩꯁꯨꯅꯦ ꯀꯣꯜꯀꯇꯥꯗ ꯆꯍꯤ ꯑꯅꯤ ꯂꯩꯔꯝꯃꯦ ꯂꯩꯕꯗꯣ ꯕꯦꯡꯒꯣꯂꯤ ꯉꯥꯡꯇꯪ ꯉꯥꯡꯗꯅ ꯍꯤꯟꯗꯤ ꯍꯩꯇꯦ ꯍꯤꯟꯗꯤ ꯌꯥꯝ ꯌꯥꯝ ꯍꯩꯇꯦ ꯑꯗꯨꯒ ꯑꯩ ꯑꯩ ꯑꯩꯒ ꯂꯩꯃꯤꯟꯅꯕ ꯃꯤꯁꯤꯡꯁꯦ ꯍꯤꯟꯗꯤ ꯉꯥꯡꯕ ꯂꯩꯀꯣ ꯅꯥꯒꯥꯂꯦꯟ ꯃꯆꯥꯒ ꯃꯅꯤꯄꯨꯔꯤ ꯃꯆꯥ ꯑꯦꯟ ꯍꯣꯏ ꯃꯩꯇꯩ ꯃꯆꯥ ꯃꯣꯏ ꯗꯤ ꯑꯗꯨꯝ ꯍꯤꯟꯗꯤꯗ ꯉꯥꯡꯉꯛꯀꯅꯤ ꯑꯗꯨꯅ ꯑꯩ ꯑꯩꯒ ꯉꯥꯡꯉꯗꯤ ꯏꯪꯂꯤꯁꯇ ꯑꯃꯨꯛ ꯉꯥꯡꯕꯀꯣ ꯑꯗꯨꯒ ꯑꯗꯣꯝꯅ ꯑꯔꯨꯅꯁꯔ ꯃꯆꯥ ꯒꯅꯥꯒꯂ ꯃꯁꯥꯁꯦ ꯑꯩꯅ ꯉꯥꯡꯉꯗꯤ ꯏꯪꯂꯤꯁꯇ ꯑꯗꯨꯝ ꯉꯥꯡꯉꯅꯦꯕ ꯑꯗꯨꯒ ꯃꯩꯇꯩꯒ ꯑꯩꯒ ꯂꯩꯃꯤꯟꯅꯕꯗ ꯑꯗꯨꯝ ꯑꯉꯥꯡꯅꯗꯤ ꯃꯩꯇꯩꯗꯣ ꯉꯥꯡꯕ
ꯑ ꯑꯗꯨꯈꯣꯏ ꯑ ꯑꯩꯈꯣꯏ ꯍꯣꯁꯇꯦꯜꯗꯁꯨꯅꯦ ꯃꯩꯇꯩ ꯃꯤ ꯈꯔ ꯂꯩꯌꯦꯕꯀꯣ ꯑꯗꯨꯅ ꯃꯩꯇꯩꯂꯣꯟ ꯈꯔ ꯉꯥꯡꯉꯤ ꯑꯗꯣ ꯑꯗꯨꯒ ꯕꯦꯡꯒꯣꯂꯤꯒꯤ ꯃꯤꯁꯤꯡꯗꯤ ꯑꯩꯈꯣꯏꯁꯨ ꯑꯗꯨꯝ ꯏꯪꯂꯤꯁ ꯉꯥꯡꯉꯤ ꯅ ꯦꯡꯒꯣꯂꯤ ꯀ ꯍꯤꯟꯗꯤ ꯀꯥ ꯈꯪꯗ
ꯑꯁꯨꯃꯥꯏꯟ ꯇꯧꯕꯅꯦ꯫
ꯌꯥꯝꯅ ꯋꯥꯏꯌꯦ ꯂꯦꯡꯒ꯭ꯋꯦꯖ ꯕꯦꯔꯤꯌꯔ ꯂꯩꯕꯁꯦ꯫
ꯎꯝ ꯍꯣꯏ꯫
ꯎꯝ
ꯑꯩꯗꯤ ꯑꯗꯨꯝ ꯍꯤꯟꯗꯤ ꯍꯤꯟꯗꯤꯁꯦ ꯑꯗꯨꯝ ꯈꯔ ꯈꯔꯗꯤ ꯈꯪꯉꯦꯕ ꯑꯗꯨ ꯌꯥꯝꯗꯤ ꯈꯪꯗꯕꯋꯥꯅꯤ꯫ ꯑꯗꯨꯒ ꯍꯤꯟꯗꯤ-ꯍꯤꯟꯗꯤ ꯂꯧꯕꯖꯦ ꯍꯤꯟꯗꯤ ꯀꯣꯔ꯭ꯁ ꯂꯣꯏꯕꯁꯦ ꯑꯗꯨꯝ ꯌꯥꯝ ꯈꯪꯅ ꯂꯣꯏꯕ ꯅꯠꯇꯦꯗ꯫ ꯑꯗꯨ ꯀꯣꯔꯦꯁꯄꯣꯟꯗꯦꯟꯁꯅꯦ ꯑꯗꯨꯨꯁꯨ꯫